ꯍꯜꯂꯣ ꯍꯜꯂꯣ
ꯇꯥꯔꯕ꯭ꯔꯣ
ꯍꯜꯂꯣ
ꯇꯥꯗ꯭ꯔꯣ
ꯑꯣ ꯇꯥꯏ ꯇꯥꯏ
ꯑꯣ ꯀꯩꯗꯧꯕꯤꯔꯝꯃꯤꯅꯣ ꯏ ꯏꯇꯥꯎꯁꯤ ꯀꯩꯗꯧ ꯑꯣꯏꯔꯝꯃꯤꯅꯣ
ꯑꯁ ꯀꯔꯤ ꯇꯧꯅꯦ ꯆꯥꯛ ꯆꯥꯊꯣꯛꯑꯒ ꯇꯨꯝꯃꯨ ꯐꯃꯨꯡꯗ ꯑꯗꯨꯝ ꯂꯩꯔꯤꯅꯤꯅꯦ
ꯏꯇꯥꯎꯁꯤ ꯋꯦꯗꯔꯗꯤ ꯀꯃꯥꯏꯅ ꯇꯧꯔꯒꯦ ꯀꯥꯗꯣ
ꯀꯩꯍꯕ
ꯏꯇꯥꯎꯒꯤ ꯀꯥꯗꯣ
ꯑꯥ
ꯅꯨꯡꯗꯥꯡꯒꯤꯗꯤ ꯑꯗꯨꯝ ꯀꯩꯅꯣ ꯇꯧꯕ꯭ꯔꯣ ꯇꯨꯝꯕ ꯅꯨꯡꯉꯥꯏꯕ꯭ꯔꯣ
ꯑꯣ ꯑ ꯑꯗꯨꯗꯤ ꯀꯝ ꯇꯧꯗꯦꯗ ꯑꯗꯨꯝ ꯅꯨꯡꯉꯥꯏꯗ
ꯑꯣ ꯐꯦꯟ ꯀꯩꯀ ꯍꯥꯞꯄ ꯃꯥꯜꯂꯤꯦꯀꯣ ꯏꯇꯥꯎ ꯑꯣꯏꯗꯨꯗꯤ
ꯎꯝ ꯎꯝ ꯑꯁ ꯍꯧꯖꯤꯛꯀꯥꯟꯗꯤ ꯀꯥꯂꯦꯟ ꯊꯥꯑꯣꯏꯕꯅꯤꯅ ꯅꯨꯡꯗꯥꯡꯗꯤ ꯌꯥꯝ ꯁꯥꯏꯅꯦ
ꯍꯣꯏ ꯁꯥꯏ ꯑꯩꯗꯤ ꯇꯨꯝꯕ ꯌꯥꯗꯦꯕ
ꯀꯩꯒ‌ꯦ
ꯁꯥꯃꯟꯕꯩ ꯐꯦꯟ ꯐꯦꯟꯁꯨ ꯍꯥꯞꯇ꯭ꯔꯕ
ꯑꯣ ꯑꯣ ꯑꯣ ꯇ‌ꯦꯕꯜꯕ ꯇꯦꯕꯜ ꯐꯦꯟ ꯃꯆꯥꯗ‌ꯣ ꯑꯃ ꯍꯥꯞꯄꯤꯌꯣ ꯍꯥꯏꯌ‌ꯣꯅꯦ
ꯍꯣꯏꯅꯦ ꯑꯗꯣ ꯑꯁ ꯈꯜꯂꯤꯅꯦ ꯍꯥꯏꯗꯤ ꯃꯣꯏꯗ ꯍꯥꯏꯗꯔꯁꯨ ꯑꯩꯅ ꯑꯗꯨꯝ ꯂꯩꯔ ꯍꯥꯞꯄꯁꯦ ꯇꯧꯕꯅꯦ ꯑꯗꯣ ꯍꯟꯗꯛ ꯃꯔꯛꯁꯦ ꯄꯩꯁꯥ ꯈꯔ ꯋꯥꯕꯀꯣ ꯑꯩꯁꯨ
ꯑ ꯍ
ꯑꯗꯨꯒꯤ ꯍꯥꯞꯇ꯭ꯔꯤꯕ ꯑꯗꯨ ꯑꯩꯅꯗꯤ ꯑꯩꯅ ꯑꯣꯏꯅ ꯍꯥꯞꯄꯅꯤꯗ ꯃꯣꯏꯗ ꯍꯥꯏꯔꯔꯣꯏꯌꯦꯕ ꯑꯩꯅ ꯑꯗꯨꯝ ꯍꯥꯞꯄꯅꯤ ꯑꯗꯨꯕꯨ ꯑꯩꯒꯤ ꯀꯩꯅꯣ ꯑꯗꯨꯝ ꯇꯥꯏꯃꯤꯡ ꯆꯥꯔꯀꯥꯟꯗ ꯍꯥꯞꯄꯁꯦ ꯍꯦꯟꯅ ꯑꯗꯨꯝ ꯉꯥꯏꯔ ꯂꯩꯔꯤꯅꯦ ꯑꯗꯣ ꯏꯇꯥꯎꯍꯣꯏꯗꯤ ꯉꯁꯤꯗꯤ ꯀꯩꯀꯩ ꯃꯊꯦꯜ ꯅ ꯑꯣꯏꯅ ꯆꯥꯔ ꯇꯧꯔꯒꯦ
ꯑꯦ ꯏꯟꯁꯥꯡꯕꯨꯗꯤ ꯍꯄꯑꯝꯗꯦꯗ ꯀꯩꯅꯣꯅꯦ ꯉꯁꯤꯗꯤ ꯌꯦꯟꯆꯥꯏꯌꯦ
ꯑꯁ ꯍꯥꯎ ꯍꯥꯎꯇꯤꯒ ꯍꯥꯏꯗꯤ ꯑꯗꯨꯒ ꯌꯦꯟ ꯆꯥꯏꯗ
ꯑꯩꯡꯁꯦ ꯆꯃꯟꯗꯒꯤ ꯍꯧꯇ꯭ꯔꯦ ꯆꯃꯟꯗꯒꯤ ꯍꯧꯇ꯭ꯔꯦꯅꯦ
ꯎꯝ ꯑꯩꯈꯣꯏꯗꯤ ꯌꯦꯟ ꯃ ꯆꯥꯗꯕ ꯀꯨꯏꯔ‌ꯦꯅꯦ
ꯀꯩꯒꯤꯅ‌ꯣꯅ‌ꯦ
ꯑꯁ ꯆꯝꯐꯨꯠ ꯆꯝꯐꯨꯠ ꯆꯕꯅ ꯂꯣꯏꯔꯦꯥ
ꯑ ꯑꯗꯨ ꯀꯩꯅꯣ ꯃꯣꯏꯅ ꯆꯝꯐꯨꯠ ꯀꯨꯝꯕ ꯀꯥꯡꯁꯣꯏꯒꯨꯝꯕ ꯀꯔꯤ ꯃꯅꯥ ꯃꯅꯥ ꯃꯁꯤꯡ ꯆꯥꯕꯅ ꯍ‌ꯦꯟꯅ ꯐꯩꯅ‌ꯣ ꯁꯥ ꯉ ꯥꯆꯥꯕꯁꯦ ꯍꯛꯆꯥꯡ ꯌꯥꯝ ꯁꯣꯛꯑ‌ꯦꯅ‌ꯦ
ꯑꯦ ꯍꯥꯏꯕ ꯋꯥꯅꯦ ꯆꯥꯛꯇꯤ ꯆꯪꯗꯦꯅꯦ ꯏꯟꯁꯥꯡ ꯊꯥꯎꯗꯨꯅ ꯆꯥꯛ ꯆꯥ ꯆꯪꯉꯦꯕ
ꯍ ꯍ ꯍ ꯑꯗꯕꯨꯗꯤ ꯆꯨꯝ
ꯍꯥꯏꯥꯏꯗꯦ ꯍꯥꯏꯦ ꯌꯦꯟꯁꯥꯡ ꯍꯥꯎꯗ꯭ꯔꯗꯤ ꯑꯗꯨ ꯆꯪꯉꯨ ꯆꯪꯗ꯭ꯔꯗꯤ ꯍꯛꯆꯥꯡꯁꯨ ꯐꯠꯇꯦꯗꯅ ꯃꯅꯥ ꯃꯁꯤꯡꯅ ꯍꯛꯆꯥꯡꯗꯤ ꯐꯩꯗꯤ ꯍꯥꯏ ꯆꯥꯛꯗꯤ ꯆꯥꯕ ꯆꯪꯗꯦ ꯑꯗꯨꯗꯤ ꯍꯛꯆꯥꯡꯗꯤ ꯐꯗꯦꯕ
ꯍꯜꯂꯣ ꯇꯥꯕ꯭ꯔꯣ
ꯇꯥꯏꯌꯦ ꯅꯪ ꯇꯥꯗ꯭ꯔꯕꯣ ꯍꯜꯂꯣ
ꯍ ꯇꯥꯏ ꯇꯥꯏ
ꯑꯥ ꯇꯥꯔꯕ
ꯑꯥ ꯑꯥ
ꯑꯁ ꯑꯗꯨ ꯏꯇꯥꯎ
ꯍꯥꯥ
ꯕꯣꯁꯦ ꯁꯥꯟꯅꯔꯤꯕ꯭ꯔꯣ ꯁꯥꯟꯅꯗ꯭ꯔꯕ꯭ꯔꯣ ꯏꯇꯥꯎꯁꯤꯕꯨ
ꯑꯦ ꯍꯧꯖꯤꯛꯀꯥꯟꯅꯤ ꯃꯔꯛ ꯃꯔꯛꯇ ꯇꯣꯏꯅꯦ ꯁꯅꯥꯗꯦ
ꯏꯇꯥꯎꯗꯨ ꯁꯥꯟꯅꯕꯗꯤ ꯍꯩꯔꯝꯃꯤꯅꯦ ꯀ ꯁꯥꯟꯅꯗꯣꯏꯅꯣꯅꯦ
ꯑꯁ ꯍꯥꯏꯀꯤꯇ ꯀꯔꯤꯗ ꯑꯗꯨꯝ ꯑꯦꯛꯁꯔꯁꯥꯏꯁꯀꯤ ꯑꯣꯏꯅ ꯑꯗꯨꯝ ꯊꯣꯛꯄꯅꯦ ꯇꯣꯏꯅꯗꯦ ꯁꯅꯥꯗꯦꯗ ꯍꯩꯁꯨ ꯍꯩꯇꯦꯗ
ꯊꯣꯛꯂꯛꯏꯅꯦ ꯑꯗꯨꯁꯨ ꯏꯇꯥꯎꯁꯨ ꯑꯗꯨꯝ ꯌꯥꯏꯑꯕ
ꯑꯗ ꯑꯩꯈꯣꯏꯁꯨ ꯑꯦꯛꯁꯔꯁꯥꯏꯖꯅꯦ ꯃꯣꯏꯁꯨ ꯑꯦꯛꯁꯔꯁꯥꯏꯁ ꯂꯣꯏ ꯊꯣꯛꯂꯛꯏꯅꯦ ꯑꯗꯨ ꯏꯇꯥꯎꯕ ꯎꯈꯤꯗꯕ ꯑꯗꯨ ꯏꯇꯥꯎꯁꯨ ꯑꯗꯨꯝ ꯊꯣꯛꯂꯛꯑꯣ ꯑꯗꯨꯝ ꯄꯨꯟꯅ ꯁꯥꯟꯅꯕꯁꯨ ꯁꯥꯟꯅꯃꯤꯟꯅꯁꯦ
ꯖꯤ ꯀꯥꯟ ꯀ ꯑꯁ ꯊꯕꯛ ꯊꯕꯛ ꯈꯔ ꯆꯤꯜꯂꯤꯅꯦ ꯃꯄꯥꯟ ꯃꯄꯥꯟꯁꯨ ꯊꯣꯛ ꯊꯣꯛ
ꯑ ꯏ ꯏꯇꯥꯎꯗꯤ ꯀꯩ ꯊꯕꯛ ꯍꯧꯖꯤꯛꯀꯥꯟ ꯀꯩ ꯊꯕ ꯍꯣꯠꯅꯔꯤꯒꯦ
ꯑꯦ ꯁꯨꯒꯌꯥ ꯑꯐꯪ ꯑꯐꯪꯕ ꯊꯕꯛ ꯈꯔ ꯈꯔ ꯇ ꯇꯧꯅꯕ ꯍꯥꯏꯅ ꯍꯣꯠꯅꯔꯤꯅꯤꯅꯦ
ꯑꯁ ꯑꯗꯨ ꯑꯗꯨꯅꯤꯅꯦ ꯏꯇꯥꯎ ꯄꯩꯁꯥ ꯄꯥꯏꯔꯦ ꯍꯥꯏꯁꯦ
ꯎꯝꯝ ꯇꯧꯅꯕ ꯍꯣꯠꯅꯕꯅꯦꯕ ꯑꯗꯨ ꯇꯧ ꯗ꯭ꯔꯕ
ꯑ ꯁꯛꯄꯨ ꯎꯗ꯭ꯔꯦ ꯄꯩꯁꯥ ꯈꯔ ꯄꯥꯏꯔꯒ ꯆꯠꯄ ꯃꯥꯜꯂꯦꯅ ꯈꯜꯂꯦꯕ
ꯆꯨꯝꯗ꯭ꯔꯣꯏ ꯑꯩꯅ ꯍꯥꯏꯁꯦ ꯁꯛ ꯎꯗꯕ ꯀꯨꯏꯔꯦꯗ
ꯑꯦ ꯑꯗꯨꯝ ꯀꯩꯅꯣꯗꯗꯤꯦ ꯊꯣꯛꯑꯦꯗ ꯉꯁꯥꯁꯨ ꯊꯣꯛꯑꯦꯗ
ꯑꯁ ꯑꯗꯣ ꯑꯩꯗꯤ ꯐꯅ ꯎꯍꯧꯗ꯭ꯔꯦꯅꯦ ꯅꯪ ꯊꯣꯛꯂꯛꯄꯗꯨꯗꯤ ꯅ ꯊꯣꯛ ꯊꯂꯛ ꯐꯗꯤ ꯐꯉꯎꯖꯣꯏꯅ
ꯑꯥ ꯅꯣꯏ ꯅꯣꯏ ꯀꯟꯅ ꯁꯥꯟꯅꯔꯤꯌꯦ ꯑꯩꯁꯦ ꯁꯥꯟꯅꯕ ꯌꯥꯎꯗꯦ ꯑꯩꯈꯣꯏ ꯑꯍꯨꯝ
ꯁꯥꯟꯅꯕ ꯑꯣꯏ ꯁꯥꯟꯅꯕ ꯎꯍꯧꯗꯕ ꯃꯥꯜꯂꯦꯕ ꯍꯥꯏꯗꯨꯗꯤ
ꯑꯩꯈꯣꯏ ꯃꯔꯤ ꯑꯗꯨꯝ ꯋꯥꯛꯀꯤꯡ ꯑꯣꯏꯅ ꯊꯣꯛꯄꯅꯤꯗ
ꯑꯗꯨ ꯏꯇꯥꯎ ꯊꯣꯛꯂꯛꯑꯗꯤ ꯁꯅꯥꯎ ꯑꯗꯨꯝ ꯌꯥꯎꯕ ꯌꯥꯗ꯭ꯔꯣ
ꯑ ꯌꯥꯅꯤꯡꯗꯕꯅꯦ
ꯍꯣꯏꯅꯦ ꯏꯇꯥꯎ ꯍꯌꯦ ꯊꯕꯛ ꯆꯤꯟꯕ ꯊꯕ ꯊꯕꯛ ꯆꯤꯟꯕꯅꯤꯅꯦ ꯁꯅꯥꯅꯤ ꯉꯝꯃꯣꯏꯅꯦ
ꯍꯛꯆꯥꯡ ꯋꯥꯏꯑꯦꯕ ꯃꯇꯝꯁꯤꯅ
ꯅꯨꯡꯗꯥꯡꯒꯤ ꯊꯕꯛ ꯀꯜꯂꯝꯃꯅꯤ ꯊꯕꯛ ꯌꯥꯝꯃꯃꯅꯤ ꯑꯗꯨꯗꯤ
ꯀꯩꯅꯣ ꯑꯍꯥꯟꯕ ꯑꯣꯏꯔꯛꯄꯗꯤꯔ ꯈꯪꯗ꯭ꯔꯦꯅꯦ
ꯍꯣꯏꯅꯦ ꯆꯍꯤ ꯑꯗꯨꯝ ꯌꯥꯝꯁꯤꯜꯂꯛꯄꯁꯦ ꯃꯊꯥꯁꯨ ꯁꯥꯏꯌꯦꯦ ꯊꯕꯛꯁ ꯇꯧꯗꯁꯨ ꯌꯥꯗꯦ ꯅꯠꯇ꯭ꯔꯣ ꯑꯗꯨꯗꯤ ꯂꯣꯏ ꯈꯥꯟꯗ ꯈ ꯂꯩꯦ ꯀꯣꯏꯁꯣꯟ ꯈꯜꯂꯦ ꯑꯗꯨꯕꯨ ꯇꯦꯟꯁꯟꯗꯣ ꯈꯔ ꯊꯥꯗꯣꯛꯄꯅꯦ ꯑꯩꯈꯣꯏ ꯁꯥꯟꯅꯕꯗꯣ
ꯑ
ꯑꯗꯨꯒꯤ ꯑꯗꯨꯝ ꯁꯥꯟꯅꯕꯅꯦ ꯁꯥꯟꯅꯗꯤ ꯁꯥꯟꯅꯅꯤꯡꯗ ꯁꯥꯟꯅꯕꯁꯨ ꯉꯝꯗ꯭ꯔꯦꯗ ꯑꯗꯣꯢꯁꯨ ꯀꯩꯁꯨ ꯇꯦꯟꯁꯟ ꯇꯦꯟꯁꯟꯗꯨ ꯈꯔ ꯊꯥꯗꯣꯛꯅꯤꯡꯉꯥꯏ ꯍꯥꯏꯅ ꯑꯗꯨꯝ ꯉꯥꯏꯍꯥꯛ ꯁꯅꯥ ꯊꯣꯛꯄꯅꯦꯅ ꯑꯁ ꯑꯗꯨ ꯏꯇꯥꯎ ꯍꯣꯏꯒ ꯀꯩꯅꯣ ꯇꯧꯔꯒ ꯑꯃꯛ ꯀꯣꯏꯕ ꯆꯠꯄ ꯑꯁ ꯀꯩꯅꯣꯣꯔꯣꯝꯗ ꯏꯇꯥꯎꯈꯣꯏ ꯈꯨꯟꯂꯣꯝꯗꯨꯗ ꯀꯣꯏꯕ ꯆꯠꯄ ꯑꯣꯏꯅ ꯆꯠꯄꯁꯨ ꯌꯥꯏꯅꯦ
ꯍꯣꯏꯅꯦ ꯅꯣꯡꯃ ꯆꯠꯂꯨꯁꯤꯅꯦ
ꯁꯥ ꯀꯥꯞꯄ ꯌꯥꯕ ꯅꯠꯇ꯭ꯔꯣ
ꯍꯥꯥ ꯌꯥꯏꯗ ꯌꯥꯏꯗ ꯌꯥꯏꯌꯦ ꯌꯥꯏꯌꯦ
ꯑꯗꯨꯅꯦꯕ ꯁꯥ ꯁꯥꯠꯁꯤꯕꯨ ꯑꯣꯏꯅ ꯍꯥꯏꯗꯤ ꯅꯣꯡꯃ ꯅꯣꯡ ꯅꯤꯅꯤ ꯍꯨꯝꯅꯤ ꯖꯪꯒꯜꯗ ꯂꯩꯔꯒ
ꯍ
ꯁꯥ ꯇꯥꯟꯕ ꯑꯣꯏꯅ ꯑꯩꯈꯣꯏ ꯅꯣꯡꯃꯩ ꯄꯥꯏꯕ ꯍꯩꯗꯣ ꯈꯔ ꯑꯗꯨꯝ ꯆꯠꯂꯒꯀꯣ
ꯎꯝ
ꯍꯥꯏꯗꯤ ꯍꯥꯏꯀꯤꯡꯒꯤ ꯗꯥꯏꯠꯇ ꯑꯗꯨꯗ ꯇꯦꯟ ꯀꯩꯀꯥ ꯊꯝꯃꯒ ꯁꯥ ꯀꯥꯕ ꯆꯤꯠꯄꯗꯣ ꯑꯗꯨꯁꯨ ꯑꯁ ꯅꯨꯡꯉꯥꯏꯕꯅꯦꯍꯦ ꯏꯇꯥꯎ
ꯑꯩꯈꯣꯏꯗ ꯂꯝ ꯀꯣꯏꯕ ꯆꯠꯄ ꯍꯥꯏꯁꯦ ꯈ꯭ꯋꯥꯏꯗꯩ ꯅꯨꯡꯉꯥꯏ ꯅꯨꯡꯉꯥꯏꯕꯅꯤꯅꯦ
ꯑꯗꯨꯗ ꯌꯥꯔꯗꯤ ꯑꯗꯣ ꯏꯇꯥꯎꯈꯣꯏ ꯈꯨꯟꯒꯤ ꯁꯥ ꯃꯌꯥꯝ ꯂꯩꯔꯤꯅ ꯇꯥꯔꯦ
ꯀꯅꯥ ꯍꯥꯏꯦꯅ
ꯑꯁ ꯏꯃꯥꯟꯅꯕꯈꯅ ꯈꯔ ꯍꯥꯏꯔꯛꯏꯅꯦ ꯏꯇꯥꯎꯈꯣꯏꯗꯨ ꯏꯇꯥꯎꯈꯣꯏ ꯈꯨꯟꯗꯣ ꯁꯥ ꯌꯥꯝ ꯂꯩ ꯍꯥꯏꯅ ꯇꯥꯏꯅꯦ ꯑꯗꯨ ꯆꯤꯡ ꯆꯤꯡꯌꯥꯁꯨ ꯑꯣꯏꯌꯦ
ꯑꯩꯈꯣꯏ ꯑꯩꯈꯣꯏ ꯈꯨꯟꯗꯗꯤ ꯑꯩꯈꯣꯏ ꯈꯨꯟꯗꯨꯗꯤ ꯁꯥ ꯉꯥꯗꯨꯗꯤ ꯀꯌꯥꯝ ꯍꯣꯏ ꯑꯗꯨ ꯀꯩꯅ ꯂꯨꯝꯃꯗꯤ ꯇꯉꯀꯣ ꯃꯐꯝ ꯆꯥꯀꯥꯗꯣ ꯌꯦꯡꯉꯒ ꯂꯨꯝꯕ ꯈꯔ ꯈꯔꯕꯨꯗꯤ ꯑꯗꯨꯝ ꯂꯩꯔꯤ ꯍꯥꯏꯇꯥꯔꯦꯅꯦ
ꯍꯣꯏꯅꯦ ꯁꯖꯤ ꯁꯖꯤꯒꯨꯝꯕ ꯑꯗꯨꯒ ꯀꯩꯅꯣꯒꯨꯝꯕ ꯂꯝ ꯑꯣꯛꯀꯨꯝꯕ ꯃꯔꯛ ꯃꯔꯛꯇꯗꯤ ꯌꯥꯝ ꯈꯔ ꯌꯥꯝ ꯊꯤꯅ ꯐꯪꯉꯤ ꯍꯥꯏꯌꯦꯕ ꯇꯥꯏꯌꯦꯕ
ꯑ
ꯑꯗꯨꯗꯤ ꯃꯔꯝ ꯑꯣꯏꯔꯒꯗꯤ ꯀꯥꯞꯄ ꯆꯠꯅꯤꯡꯕꯗꯣ
ꯑ
ꯍꯂꯣ